ꯍꯜꯂꯣ
ꯑ ꯍꯜꯂꯣ
ꯑ ꯅꯨꯡꯉꯥꯏꯅꯤꯕ꯭ꯔꯣ
ꯑ ꯀꯔꯤ
ꯑꯥ
ꯑꯥ ꯅꯨꯡꯉꯥꯏꯔꯤꯌꯦ ꯁꯣꯝꯗꯤ ꯅꯨꯡꯉꯥꯏꯔꯤꯕꯣ
ꯎꯝ ꯅꯨꯡꯉꯥꯏꯔꯤꯗ ꯀꯃꯥꯏ ꯀꯃꯥꯏ ꯇꯧꯔꯤꯒꯦ ꯍꯟꯗꯛꯒ꯭ꯔꯤ
ꯎꯝ ꯑꯗꯨꯝ ꯌꯨꯝꯗ ꯂꯩ ꯍꯥꯏꯗꯨꯅꯤ
ꯅꯣꯡ ꯆꯨꯗ꯭ꯔꯣ ꯅꯣꯏ ꯔꯣꯝꯗꯗꯤ
ꯆꯨꯨꯔꯦ
ꯍꯧꯖꯤꯛꯁꯨ ꯆꯨꯒ꯭ꯔꯦ
ꯎꯝ ꯅꯣꯡ ꯍꯣꯏ ꯆꯨꯗꯤꯌꯦ ꯑꯩꯈꯣꯏ ꯔꯣꯝꯗꯗꯤ ꯅꯣꯡ ꯈꯔ ꯁꯥꯏ
ꯑꯥ ꯀꯩ ꯇ꯭ꯔꯥꯞ ꯅꯣ ꯁꯤꯁꯇ꯭ꯔꯗꯤ
ꯎꯝ ꯑꯩꯗꯤ ꯃꯔꯤꯡꯅꯦ
ꯃꯔꯤꯡ
ꯑꯥ
ꯃꯔꯤꯡ ꯀꯥꯏꯋꯥꯏꯗꯒꯤꯅꯣ
ꯎꯝ ꯄꯂꯦꯟ ꯂꯣꯝꯗꯒꯤ
ꯍꯥ
ꯄꯥꯂꯦꯟ ꯂꯣꯝꯗꯒꯤ
ꯄꯂꯦꯟꯂꯣꯝꯗꯒꯤ ꯑꯣ ꯑꯣ ꯑꯣ ꯑꯩ ꯑꯩꯗꯤ ꯔꯣꯡꯃꯩꯔ ꯍꯥꯏꯕꯅꯤ ꯈꯜꯂꯨꯔꯦ ꯉꯁꯥꯏ ꯅꯝꯕꯔ ꯊꯥꯔꯛꯄꯗ
ꯑ ꯍ
ꯕꯗ꯭ꯔꯗꯤ ꯀꯥꯏꯗꯩꯔꯣ
ꯑꯩꯗꯤ ꯅꯣꯅꯦꯗꯒꯤꯅꯦ ꯅꯣꯅꯦ ꯈꯪꯉꯤꯀꯣ
ꯑꯥ ꯈꯪꯉꯦ
ꯂꯥꯛꯑꯒꯗꯤ ꯂꯥꯛꯑꯕ ꯅꯣꯅꯦꯗ
ꯑꯥ ꯂꯥꯛꯇ꯭ꯔꯤ
ꯂꯥꯛꯇ꯭ꯔꯤꯌꯦ
ꯑꯥ ꯍꯨꯖꯤꯛ ꯅꯣꯅꯦꯗ ꯑꯗꯨꯝ ꯂꯩꯕ꯭ꯔꯣ
ꯑ ꯑꯩ ꯍꯟꯗꯛ ꯍꯣꯏ ꯌꯨꯝꯗ ꯂꯩꯌꯦ
ꯑ ꯍ
ꯀꯔꯤ ꯁ꯭ꯀꯨꯜ ꯀꯣꯂꯦꯁ ꯀꯥꯏꯔ ꯅꯠꯇ꯭ꯔꯒ ꯀꯩ ꯊꯕꯛ
ꯍꯣꯏ ꯀꯣꯂꯦꯖ ꯀꯥꯔꯤꯅꯦ
ꯀꯩ ꯀꯣꯂꯦꯖ ꯅꯣ
ꯗꯤ ꯑꯦꯝꯗ
ꯗꯤ ꯑꯦꯝ ꯌꯨ ꯗ
ꯑꯥ
ꯑꯣ ꯀꯩ ꯏꯁꯇ꯭ꯔꯤꯝ ꯂꯧꯒꯦ ꯑꯥꯔꯠꯁ ꯔ ꯁꯥꯏꯟꯁ ꯔ
ꯀꯣꯃ꯭ꯔꯁ ꯅꯤ
ꯏꯁ ꯀꯣꯃ꯭ꯔꯁ ꯌꯥꯝ ꯂꯤꯡꯉꯤꯀꯣ ꯀꯩ ꯁꯦꯃꯤꯁꯇ꯭ꯔꯅꯣ
ꯑꯥ ꯁꯤꯛꯁ ꯇꯤꯝ ꯂꯣꯏꯈ꯭ꯔꯦ ꯍꯟꯗꯛ ꯑꯦꯝ ꯕꯤ ꯑꯦ ꯇꯧꯅꯉꯥꯏ ꯉꯥꯏꯔꯤ
ꯑꯣ ꯑꯣ ꯁꯤꯛꯁ ꯁꯦꯝ ꯂꯣꯏꯒ꯭ꯔꯦ ꯍꯟꯗꯛ ꯑꯦꯝ ꯃꯦ ꯑꯃꯨꯛ ꯍꯧꯔꯤꯕ
ꯑꯝ ꯍꯧꯗ꯭ꯔꯤ ꯀꯟꯅ ꯑꯦꯠꯃꯤꯁꯟ
ꯑꯣ ꯂꯩꯔꯤꯛ ꯌꯥꯝ ꯐꯕ ꯑꯣꯏꯔꯝꯅꯤꯀꯣ ꯅꯣꯏ ꯌꯨꯝꯗꯒꯤ ꯀꯣꯂꯦꯖ ꯑꯗꯨꯝ ꯆꯠꯄ꯭ꯔ ꯅꯠꯇ꯭ꯔꯒ ꯔꯦꯠꯗ ꯂꯩꯕ꯭ꯔꯣ